ꯇꯥꯏ ꯇꯥꯏ ꯇꯥꯗꯦꯗ ꯍꯥꯏꯔꯛꯑꯣ ꯇꯥꯗꯔꯗꯤ ꯊꯨꯅ ꯉꯥꯡ ꯑꯩꯁꯦ ꯉꯁꯤꯁꯦ ꯊꯕꯛ ꯆꯠꯇ꯭ꯔꯦꯕ꯫ ꯑ ꯀꯩꯗꯧꯔꯕ
ꯑꯗꯣ ꯉꯁꯤ
ꯑꯗꯣ ꯉꯁꯤꯗꯤ ꯁꯨꯇꯤ ꯑꯣꯏꯔꯕꯅꯤꯅ ꯍꯣꯔꯦꯟ ꯊꯦꯡꯅꯕ ꯌꯥꯕ꯭ꯔ ꯌꯦꯡ ꯄꯠ ꯄꯠ ꯇꯠꯄ ꯍꯧꯔꯤꯁꯤꯅ ꯀꯩꯒꯤꯅꯣ ꯑꯣ ꯑꯍꯥꯟꯕꯒꯤ ꯍꯧꯕꯒꯤ ꯈꯔ ꯀꯩꯅꯣ ꯇꯧꯕꯒꯤꯅꯦ ꯈꯔ ꯀꯟꯅ ꯑꯗꯨꯝ ꯉꯥꯡꯉꯣ ꯑꯣ ꯑꯗꯨꯅꯦ ꯑꯗꯨ ꯑꯗꯥ ꯇꯧꯔꯛꯑꯅꯨ ꯁꯠ ꯁꯠ ꯉꯥꯡꯉꯛꯑꯣ ꯍꯥꯏꯕ ꯉꯁꯤ ꯆꯠꯇ꯭ꯔꯁꯤꯅ ꯀꯩꯒꯤꯅꯣ
ꯉꯁꯤ ꯁꯨꯇꯤ ꯑꯣꯏꯔꯦ
ꯉꯁꯤ ꯁꯨꯇꯤ ꯑꯣꯏꯔꯦ ꯑꯣ ꯑꯗꯨꯝ ꯁꯒꯣꯜꯁꯦꯟ ꯑꯣꯏꯁꯦꯅ ꯍꯥꯏꯅꯒ꯭ꯔꯦ
ꯁꯒꯣꯜꯁꯦ ꯑꯣꯏꯕꯒꯤ ꯅꯠꯇꯦ ꯃꯣꯏ ꯃꯁꯥꯗꯣ ꯉꯔꯥꯡꯗꯩ ꯗꯥꯏꯔꯤꯌꯥ ꯇꯧꯋꯦꯅ ꯍꯥꯏꯔꯦ ꯑꯗꯨꯒꯤꯅꯤ ꯑꯣ ꯑꯩꯗꯤ ꯁꯒꯣꯟꯁꯦꯟ ꯑꯣꯏ ꯅꯦ ꯍꯥꯏꯕꯗꯨ ꯑꯗꯩ ꯍꯧꯔꯕ꯭ꯔꯥ ꯁꯤꯅꯤ ꯍꯟꯗꯛ ꯁꯒꯣꯟꯁꯦꯟꯗꯩꯩ ꯑꯗꯨ ꯅꯪ ꯅꯈꯣꯟꯁꯦ ꯌꯥꯝ ꯁꯦꯡꯉꯦ ꯉꯁꯤꯗꯤ ꯆꯠꯇꯣꯏꯅꯤ
ꯑꯣ ꯑꯩ ꯂꯩꯥꯏꯀꯣꯜꯗ ꯂꯩꯌꯦ ꯑꯣ ꯑꯁ ꯂꯥꯏꯀꯣꯜꯗ ꯂꯩꯕ ꯈꯣꯟꯖꯦꯜ ꯌꯥꯝ ꯁꯦꯡ ꯍꯌꯦꯡꯗꯩꯩ ꯂꯥꯏꯀꯣꯜꯗ ꯆꯠꯂꯣ ꯑꯌꯨꯛ ꯅꯨꯡꯊꯤꯟꯗꯨꯅ ꯌꯥꯔꯒꯅ ꯅꯨꯡꯗꯥꯡ ꯋꯥꯀꯤꯡ ꯑꯣꯏꯅ ꯆꯠꯄꯗꯤ ꯌꯥꯗꯤ ꯌꯥꯕꯅꯤ
ꯌꯥꯕꯅꯦ ꯑꯗꯨꯝ ꯃꯈꯣꯜꯁꯦ ꯈꯣꯟꯖꯦꯜꯁꯦ ꯑꯗꯨꯝ ꯃꯤꯅ ꯇꯥꯒꯗ꯭ꯔꯅ ꯈꯟꯕꯒꯤꯅꯦ ꯂꯝꯕꯤ ꯆꯠꯄ ꯃꯈꯩꯅ ꯂꯥꯏꯀꯣꯟ ꯃꯅꯨꯡꯗꯗꯤ ꯀꯩꯁꯨ ꯇꯥꯔꯣꯏꯍꯦ ꯑꯃ ꯎ ꯌꯥꯝ ꯍꯧꯕꯗꯣ ꯑꯈꯣꯏꯅꯒ ꯌꯨꯝ ꯂꯩꯔꯤꯁꯤꯗꯤ ꯑꯈꯣꯏꯅ ꯍꯤꯌꯥꯡ ꯌꯦꯡꯕꯗꯣ ꯑꯗꯨꯋꯥꯏ ꯃꯄꯥ ꯑꯗꯨꯝ ꯁꯥꯏꯠꯀꯤ ꯋꯥꯛꯀꯤꯡꯗꯣ ꯆꯠꯄ ꯌꯥꯏ ꯀꯩꯅꯣ ꯑꯁꯣꯝ ꯃꯤꯔꯣꯝ ꯃꯤ ꯌꯨꯝ ꯁꯥꯏꯠꯇ ꯅꯠꯇ꯭ꯔꯁꯨ ꯋꯥꯜ ꯈꯥꯕ ꯑꯗꯣꯝ ꯁꯥꯏꯗꯠꯇ ꯅꯠꯇ꯭ꯔꯁꯨ ꯑꯩꯅ ꯍꯨꯖꯤꯛ ꯂꯩꯔꯤꯁꯦ ꯑꯃ ꯀꯩꯅꯣꯒꯤ ꯍꯪꯒꯥꯄꯥꯟ ꯃꯆꯨ ꯂꯩ ꯍꯣꯏ ꯍꯣꯏ ꯑꯗꯨ ꯆꯞ ꯌꯥꯝ ꯁꯦꯡꯉꯦꯕ ꯉꯁꯤꯗꯤ ꯁꯨꯔꯃꯥꯒꯤ ꯈꫭꯟꯖꯦꯜꯒ ꯃꯥꯟꯕ ꯑꯩꯒꯤ ꯚꫭꯏꯁꯦ ꯑꯩꯅ ꯉꯥꯡꯕꯁꯤꯒ ꯅꯉꫭꯟꯗ ꯌꯧꯕꯗ ꯈꫪ ꯇꯞꯄꯦ ꯇꯞꯄꯔꫭ ꯑꯩꯉꫭꯟꯗꯁꯨ ꯅꯪꯅ ꯈꯨꯝꯃꯛꯏꯁꯦ ꯈꯤꯇꯪ ꯇꯞ ꯄꯕꯨꯗꯤ ꯃꯥꯟꯂꯦ
ꯑꯥ ꯑꯗꯨꯃꯥꯏꯅ ꯇꯞꯄꯦꯕ
ꯃꯤꯅ ꯀꯣꯜ ꯇꯧꯁꯤꯜꯂꯛꯄꯗ ꯇꯠꯂꯦ ꯍꯥꯏꯗ꯭ꯔꯥ ꯅꯣꯏꯅ
ꯎꯝ
ꯎꯝ ꯇꯠꯇꯤ ꯇꯠꯇꯦ ꯍꯧꯖꯤꯛ ꯑꯃ ꯑ ꯀꯩꯅꯣꯒꯤꯗꯣ ꯑꯩꯅ ꯌꯥꯎꯔꯤꯕ ꯃꯐꯝꯗꯣ ꯀꯣꯜ ꯇꯧꯔꯤꯌꯦꯕꯥꯀꯣ ꯈꯠ ꯄꯥꯏꯈꯠꯂꯕꯨꯗꯤ ꯇꯠꯇꯧ ꯃꯥꯜꯂꯦ ꯑꯩ ꯄꯥꯏꯈꯠꯇꯃꯤꯅ ꯇꯠꯇꯦꯕ
ꯑꯣ ꯄꯥꯏꯈꯠꯇꯕꯤꯗꯅꯦ ꯈꯔ ꯊꯨꯅꯅꯦꯀꯣ ꯁꯠꯅ ꯃꯨꯠꯊꯠꯄ ꯑꯗꯨꯑꯣꯏꯗꯤ ꯀꯩꯅꯣ ꯇꯧꯋꯦ ꯍꯥꯏꯕꯅꯦ ꯀꯦꯁꯨ ꯇꯧꯗꯦ ꯍꯥꯏꯕꯅꯦ
ꯑꯣ ꯑꯗꯨꯗꯣ ꯑꯩ ꯄꯥꯏꯁꯤ ꯄꯥꯏꯈꯠꯇꯦ ꯇꯨꯃꯤꯠ ꯂꯩꯈ꯭ꯔꯦ ꯇꯠꯆꯈ꯭ꯔꯦ ꯃꯊꯟꯗ ꯌꯥꯔꯦ ꯀꯣꯟꯅ ꯍꯜꯂꯒ ꯑꯣꯏꯅ ꯇꯧꯔꯒꯦ ꯑꯩꯗꯣ ꯅꯪ ꯅꯝꯕꯔ ꯑꯃꯗꯨꯗ ꯇꯧꯕ ꯑꯩꯅ ꯑꯃ ꯀꯩꯅꯣꯗꯨꯗꯤ ꯁꯤꯛꯁꯇꯤ ꯐꯣꯔ ꯅ ꯂꯣꯏꯕꯗꯤ ꯑꯗꯨꯗꯤ ꯁꯨꯕ ꯂꯩꯔꯝꯃꯦꯕ ꯃꯔꯤꯔꯛꯇꯣ
ꯑꯣ ꯑꯗꯨꯏꯗꯤ ꯄꯩꯁꯥ ꯁꯥꯔꯔꯣꯏ
ꯑꯗꯨ ꯁꯤꯃꯗꯤ ꯋꯥꯠꯂꯝꯃꯤꯑꯕ ꯑꯃ ꯑꯗꯨꯒꯤꯅꯤ ꯆꯠꯇꯤ ꯆꯠꯂꯣꯏꯗ꯭ꯔꯥꯕꯣ ꯆꯠꯇꯣꯏꯅꯦ ꯆꯠ ꯆꯥꯛꯇꯤ ꯆꯥꯔꯕ ꯆꯥꯛ ꯆꯥ ꯉꯥꯏꯍꯥꯛ ꯂꯩꯔꯒ ꯆꯥꯗꯣꯏꯅꯦ ꯄꯨꯡ ꯀꯌꯥꯃꯨꯛꯇ ꯆꯠꯇꯣꯏꯅꯣ ꯑꯩ ꯆꯠꯄꯖꯦ ꯃꯥꯄꯟ ꯃꯈꯥꯏ ꯊꯣꯛꯑꯦ ꯎꯝ ꯃꯤ ꯈꯔ ꯂꯥꯛꯑꯦꯕꯀꯣ ꯑꯩ ꯃꯅꯨꯡ ꯈꯔ ꯆꯪꯒꯦꯀꯣ ꯌꯥꯢ ꯌꯥꯏ ꯀꯩꯁꯨ ꯀꯥꯏꯗꯦ ꯉꯥꯡꯕꯗ ꯂꯦꯞꯀꯅꯨ ꯑꯗꯨꯝ ꯆꯪꯉꯁꯨ
ꯑꯣ
ꯑꯣ ꯑꯩ ꯍꯣꯔꯦꯟꯗꯤ ꯅꯨꯡꯊꯤꯜꯗꯤ ꯈꯔ ꯃꯤꯒ ꯑꯇꯣꯞꯄꯒ ꯋꯥꯔꯤ ꯁꯥꯟꯅꯅꯤ ꯁꯥꯟꯅꯧꯑꯣ ꯁꯥꯟꯅꯧꯑꯣ ꯑꯩ ꯑꯩꯈꯣꯏꯕꯨꯗꯤ ꯑꯗꯨ ꯌꯥꯔꯔꯣꯏꯕꯀꯣ ꯑꯗꯣ ꯑꯩ ꯌꯦꯡ ꯗꯤ ꯌꯦꯡꯒꯦ ꯑꯃꯨꯛꯇꯪ ꯇꯧꯔꯛꯑꯒ ꯌꯥ ꯇꯧꯗꯤ ꯃꯥꯟꯗꯗꯤ ꯃꯥꯟꯗꯦ ꯍꯥꯏꯗꯤꯗꯤ ꯌꯥꯝ ꯂꯥꯡꯉꯦꯕ ꯒꯥꯔꯤ ꯆꯠꯄꯅꯤꯅꯅꯦ
ꯑꯩ ꯅꯝꯕꯔ
ꯑꯩ ꯅꯝꯕꯔ ꯑꯅꯤꯁꯦ ꯍꯧꯖꯤꯛ ꯂꯣꯏꯁꯤꯜꯂꯛꯑꯦꯕꯀꯣ ꯑ ꯅꯪ ꯅꯝꯕꯔ ꯁꯤꯟꯗꯧꯔꯕꯣ ꯑꯇꯣꯞꯄ ꯑꯈꯣꯏ ꯆꯦ ꯅꯝꯕꯔꯗꯨꯗ ꯑꯣꯏꯅ ꯇꯧꯔꯛꯑꯒꯦ ꯑꯣ ꯌꯥꯏꯅꯦ ꯑꯗꯨꯖꯨ
ꯎꯝ ꯑꯩ ꯅꯝꯕꯔ ꯑꯃꯁꯨ ꯂꯩꯔꯤꯌꯦ ꯏꯌꯥꯔ ꯑ ꯍꯥꯞꯄꯣꯏ ꯑꯩꯈꯣꯏ ꯆꯦ ꯐꯣꯟꯗ ꯅꯨꯃꯤꯗꯥꯡ ꯑꯣꯏꯅ ꯇꯧꯗꯣꯏꯕ
ꯌꯥꯏ ꯌꯥꯏ ꯑꯗꯨꯁꯨ ꯍꯣꯏ ꯍꯥꯏꯔꯛꯑꯣ ꯑꯗꯨꯗꯤ ꯑꯩꯈꯣꯏꯒ ꯁꯨ ꯌꯥꯅꯦꯕ ꯀꯣꯀꯣ ꯅꯝꯕꯔ ꯇꯣꯉꯥꯟꯕꯅꯤꯅ ꯑꯥ ꯑꯗꯨꯝ ꯇꯧꯔꯛꯑꯣ ꯑꯗꯨꯒ ꯑꯗꯨꯝ ꯁꯥꯟꯅꯔꯁꯤ ꯅꯝꯕꯔ ꯇꯣꯉꯥꯟꯕꯅꯤꯅ ꯌꯥꯅꯦꯕ ꯗꯨꯝ ꯑꯣ ꯌꯥꯏꯅꯦ ꯑꯩꯒꯤꯅꯦ ꯑꯩꯒꯤ ꯑꯗꯨꯗꯤ ꯇꯨꯔꯦꯟ ꯋꯥꯡꯃꯒꯤ ꯆꯤꯡ ꯃꯅꯥꯛꯀꯤꯗꯨꯀꯨ ꯉꯁꯥꯏ ꯃꯦꯁꯦꯁ ꯊꯔꯝꯃꯦ ꯍꯥ ꯀꯩ ꯍꯥꯏꯔꯛꯏꯅꯣ ꯑ ꯉꯔꯥꯡꯗꯩ ꯃꯩ ꯃꯩ ꯂꯥꯛꯇꯕꯩꯅꯦ ꯑꯗꯨꯒꯤ ꯐꯔꯥꯛ ꯇꯥꯕꯒꯤꯅꯦ ꯆꯥꯔꯁ ꯌꯥꯗꯕꯩꯅꯦ ꯍꯥꯏꯔꯦ ꯍꯣꯏ ꯃꯣꯏ ꯉꯔꯥꯡ ꯀꯩꯅꯣ ꯆꯂꯦ ꯍꯥꯏ ꯑꯀꯥꯁꯀꯤ ꯊꯕꯛꯀꯤ ꯆꯠꯂꯦ ꯍꯥꯏꯕꯅꯦ ꯏꯝꯐꯥꯜꯗ ꯑꯗꯨꯒ ꯍꯜꯂꯛꯄꯗꯁꯨ ꯊꯦꯡꯉꯦ ꯑꯗꯨ ꯑꯗꯨꯃꯥꯏ ꯍꯥꯏꯒꯤꯕ ꯑꯑꯥ ꯃꯧ ꯑꯣꯏꯗꯧꯕ ꯃꯤꯅ ꯇꯧꯕꯒ ꯆꯞ ꯃꯥꯟꯅꯩ ꯅꯦꯜ ꯑꯦꯛꯁꯇꯦꯟꯁꯩ ꯀꯩꯀꯩ ꯇꯧꯕꯗꯣ ꯑꯃ ꯑꯍꯥ ꯍꯣꯏ ꯍꯣꯏ ꯍꯣꯏ ꯀꯩꯅꯣ ꯇꯧꯏꯌꯦ ꯃꯃꯥꯏ ꯃꯃꯤꯠ ꯃꯃꯥꯏ ꯃꯃꯤꯠ ꯀ ꯀꯦꯔꯨꯏ ꯑꯦ ꯑꯗꯒꯤ ꯌꯥ ꯀꯩꯀꯥꯁ ꯁꯦꯡꯗꯣꯛꯏ ꯍꯥꯏꯌꯦ ꯑꯗꯨꯗꯁꯨ ꯊꯦꯡꯉꯕ ꯃꯥꯜꯂꯦ ꯈꯔ
ꯍꯣꯏ ꯍꯜꯂꯛꯑꯒ ꯑꯃꯨꯛ ꯑꯣꯛ ꯎ ꯍꯣꯏ ꯑꯗꯨꯃꯥꯏꯅ ꯍꯥꯏꯌꯦ
ꯑꯩꯁꯨ ꯑꯩꯁꯨ ꯉꯔꯥꯡ ꯍꯃꯥꯥꯎꯣꯟꯗ ꯍꯪꯕꯅꯦꯕ ꯃꯥ ꯀꯩꯝ ꯍꯜꯂꯛꯈꯤꯗ꯭ꯔꯦꯕꯀꯣ
ꯎꯝ
ꯃꯣꯏ ꯇꯟꯗꯅ ꯑꯗꯨꯝ ꯑꯩꯁꯨ ꯂꯩꯔꯕ ꯑꯗꯨꯝ ꯃꯆꯥ ꯃꯁꯨ ꯑꯃꯅꯤ ꯇꯥꯕꯗꯤ ꯀꯩꯁꯨ ꯀꯥꯏ ꯑ ꯌꯥꯝ ꯀꯨꯏꯅ ꯑꯗꯩ ꯐꯠ ꯐꯠ ꯇꯧꯈꯤꯕꯗꯨ ꯀꯩꯁꯨ ꯀꯥꯏꯔꯣꯏꯍꯦ ꯍꯥꯏꯗꯤ ꯑꯩꯈꯣꯏꯅ ꯒꯥꯔꯤ ꯃꯈꯣꯟ ꯍꯥꯏꯁꯦ ꯑꯩꯈꯣꯏꯅ ꯉꯥꯡꯕꯗ ꯇꯥꯗꯕꯤꯗ ꯒꯥꯔꯤ ꯃꯈꯣꯟꯗꯨꯅ ꯍꯥꯠꯈ꯭ꯔꯒꯗꯤ ꯃꯣꯏꯅ ꯂꯧꯁꯤꯟꯐꯝ ꯈꯪꯗꯦꯗꯅ ꯑꯗꯨꯒꯤ ꯋꯥꯅꯤꯗ
ꯍꯣꯏ ꯑꯗꯨꯕꯨꯅꯤ ꯔꯦꯀꯣꯔꯗꯤꯡ ꯁꯦꯡꯗꯕ ꯍꯥꯏꯁꯦ
ꯑꯗꯨꯒꯤ ꯅꯦ ꯁꯤꯗꯅ ꯑꯃꯨꯛ ꯁꯤ ꯇꯨ ꯇꯣꯂꯨ ꯃꯈꯣꯜ ꯑꯗꯒꯤ ꯁꯨꯝ ꯂꯩꯗꯅ ꯂꯝꯕꯤ ꯆꯠꯄꯒꯤꯒꯤ ꯃꯈꯣꯜ ꯁꯨꯝ ꯇꯥꯕꯁꯦ ꯑꯁꯤ ꯅꯨꯡꯉꯥꯏꯇꯕꯒꯤꯅꯦꯕ ꯍꯣꯏ ꯍꯣꯏ ꯑꯗꯨ ꯃꯅꯨꯡ ꯆꯪꯁꯤꯟꯈ꯭ꯔꯕꯗꯤ ꯈꯤꯇꯪꯗꯤ ꯐꯗꯤ ꯐꯅꯤ ꯑꯗꯨꯝ
ꯑꯩꯈꯣꯏ ꯃꯅꯤ
ꯑꯩꯈꯣꯏ ꯃꯅꯤꯡꯒꯤ ꯅꯨꯄꯥ ꯆꯥꯕ ꯅꯨꯄꯥꯗꯣ ꯑꯁꯤ ꯆꯦꯛꯅ ꯀꯟꯅ ꯁꯨꯔꯤ ꯍꯥꯏꯁꯦ ꯐꯔꯤꯕ ꯐꯠꯇ꯭ꯔꯥ ꯈꯪꯗꯦ ꯃꯥꯅ ꯑꯁꯤ ꯃꯈꯥꯗꯤ ꯑꯃꯨꯛ ꯆꯥꯁꯤꯟꯗꯣꯔꯦ ꯆꯥꯛ ꯆꯥꯔꯕꯣ ꯆꯥꯗ꯭ꯔꯤꯕꯣ
ꯆꯥꯗ꯭ꯔꯤꯌꯦ
ꯆꯥꯗ꯭ꯔꯤꯌꯦ ꯑꯩ ꯑꯋꯥꯠꯄ ꯄꯥꯎ ꯀꯨꯏꯗ꯭ꯔꯦ ꯉꯁꯤꯗꯒꯤ ꯍꯧ ꯈꯔ ꯊꯦꯡꯍꯜꯂꯒꯦ ꯅꯪ ꯉꯁꯤ ꯁꯨꯇꯤ ꯑꯣꯏꯔꯗꯤ ꯋꯥꯛꯀꯤꯡ ꯆꯠꯄ ꯍꯧꯔꯛꯑꯝꯗꯧꯅꯦ
ꯑꯣꯁꯥ
ꯁꯥ ꯍꯧꯒꯦ ꯈꯜꯂꯝꯃꯦ ꯅꯣꯏ ꯊꯦꯡꯉꯝꯗꯣꯏꯔꯅ ꯑꯩ ꯊꯦꯡꯕꯨꯗꯤ ꯊꯦꯡꯕ ꯍꯥꯏꯕꯗꯤ ꯑꯗꯨꯝ ꯑꯩꯈꯣꯏ ꯍꯧꯒꯠ ꯄꯨꯡ ꯃꯉꯥ ꯃꯈꯥꯏꯗ ꯍꯧꯒꯠꯂ ꯆꯠꯄꯕꯨꯗꯤ ꯇꯔꯨꯛꯇꯥꯒꯦ ꯇꯧꯔꯦꯕꯀꯣ ꯑꯗꯨꯝ ꯑꯗꯨ ꯇꯔꯨꯛ ꯑꯗꯨꯋꯥꯏꯗ ꯀꯥꯞ ꯐꯅꯦꯕ ꯑꯗꯣ ꯃꯥ ꯑꯁ ꯅꯪ ꯍꯧꯔꯛꯑꯝꯗꯕ ꯁꯤꯗꯤ ꯑꯩ ꯈꯪꯉꯝꯃꯗꯤ
ꯑꯣ ꯍꯌꯦꯡꯕꯨꯗꯤ ꯍꯌꯦꯡꯁꯨ ꯁꯨꯇꯤ
ꯍꯌꯦꯡ ꯍꯥꯏꯔꯛꯑꯒꯦ ꯑꯣ ꯑꯗꯨꯗꯤꯅꯦ ꯃꯉꯥ ꯁꯥꯏꯗ ꯍꯧꯒꯠꯑꯣ ꯑꯗꯨꯒ ꯇꯔꯨꯛ ꯇꯥꯔꯝꯗꯥꯏꯗ ꯌꯧꯔꯛꯑꯣ ꯑꯗꯨꯝ ꯅꯪꯅ ꯍꯣꯏꯗ ꯌꯧꯔꯛꯀꯦꯁꯨ ꯌꯥꯔꯦ ꯅꯠꯇꯒ ꯆꯤꯡꯈꯣꯡꯗ ꯉꯥꯏꯒꯦꯁꯨ ꯑꯩꯈꯣꯡꯅ ꯑꯗꯨꯝ ꯂꯥꯛꯀꯅꯤ ꯈꯔꯉꯥꯟꯅ ꯍꯣ ꯍꯣ ꯑꯗꯨꯁꯨ ꯌꯥꯏ ꯑꯗꯨꯒ ꯑꯗꯨꯃꯥꯏꯅ ꯇꯧꯋꯦ ꯑꯩꯈꯣꯏ ꯉꯁꯥꯏ ꯍꯌꯦꯡꯗꯤ ꯀꯩꯅꯣ ꯇꯧꯔꯕꯨ ꯍꯥꯏꯈꯤꯕꯅꯦ ꯑꯀꯥꯁꯀꯤ ꯗ꯭ꯔꯣꯟ ꯂꯩ ꯍꯥꯏꯕꯅꯦꯕ ꯗꯣꯟꯗꯣ ꯁꯤꯖꯤꯟꯅꯔ ꯀꯃꯥꯏꯅ ꯇꯧꯗꯣꯔꯤꯕ ꯀꯩ ꯇꯧꯒꯦ ꯍꯥꯏꯅꯣ ꯅꯠꯇꯦ ꯅꯠꯇꯦ ꯉꯁꯥꯏ ꯃꯐꯝ ꯌꯥꯝ ꯐꯖꯕ ꯑꯃ ꯁꯨꯝ ꯌꯥꯟꯊꯔꯒ ꯐꯝꯃꯒ ꯂꯩꯕꯗ ꯑꯁꯣꯝ ꯅꯥꯀꯟꯗꯗꯒꯤ ꯀꯥꯞꯄꯛꯄꯗꯗꯤ ꯌꯥꯝ ꯐꯖꯗꯧꯕ ꯍꯥꯏꯇꯥꯔꯦ ꯗꯔꯣꯟꯗꯨꯅ ꯌꯥꯔꯣꯏꯗꯕ ꯕꯤꯗꯤꯌꯣ ꯀꯥꯞꯄꯗꯣ ꯑꯗꯨꯒꯤ ꯑꯗꯣ ꯅꯪ ꯀꯩꯅꯥ ꯇꯧꯕꯔ ꯀꯅꯥꯒꯤꯅꯣ ꯅꯝꯗꯣꯏꯁꯤꯅ ꯅꯠꯇꯦꯍꯦ ꯑꯈꯣꯏ ꯁꯨꯝ ꯃꯦꯃꯣꯔꯤ ꯑꯣꯏꯅꯕꯀꯣ ꯐꯣꯇꯣꯝ ꯀꯥꯞꯁꯦꯅ ꯍꯥꯏꯅꯕ ꯑꯗꯨꯗ ꯐꯣꯇꯣ ꯀꯥꯞꯀꯗꯕꯗꯣ ꯃꯐꯝꯗꯣ ꯀꯨꯝꯐꯝꯗꯣ ꯐꯔꯛ ꯇꯥꯕ ꯑꯗꯨꯅ ꯑꯩꯈꯣꯏ ꯑꯍꯨꯝꯁꯨ ꯁꯨꯕꯅꯤꯅ ꯀꯅꯥꯅꯣꯝꯅ ꯀꯥꯞꯄꯤꯔꯗꯤ ꯅꯨꯡꯉꯥꯏꯅꯤꯅ ꯁꯨꯝ ꯍꯥꯏꯅꯕꯗꯨꯗ ꯑꯦ ꯃꯥꯏ ꯗ꯭ꯔꯣꯟ ꯂꯩꯕꯅꯤ ꯈꯣꯠꯄꯅꯤꯅ ꯋꯥꯔꯤꯗꯣ ꯁꯨꯝ ꯁꯥꯟꯅꯕꯅꯤꯗ ꯑꯗꯨꯗ ꯌꯥꯔꯝꯃꯒꯗꯤ ꯄꯨꯔꯛ ꯁꯨꯝ ꯀꯞꯁꯦ ꯍꯥꯏꯕꯅꯤ ꯑ ꯉꯁꯤ ꯀꯔꯨꯕ ꯀꯥꯔꯨꯏ ꯍꯥꯏꯕ ꯉꯁꯤ ꯀꯥꯔꯨꯕꯒꯤꯅꯤ ꯅꯪ ꯍꯧꯔꯝꯗꯕ ꯅꯨꯡꯉꯥꯏꯇꯦ ꯍꯥꯏꯖꯦ ꯑꯩꯅ ꯁꯨꯇꯤ ꯑꯣꯏ ꯈꯪꯉꯝ ꯃꯗꯤ ꯍꯧꯔꯝꯗꯧꯅꯤ ꯑꯣ ꯑꯩꯗꯤ ꯅꯣꯏ ꯉꯁꯤ ꯆꯠꯇꯕꯔ ꯈꯟꯕ ꯆꯠꯂꯦ ꯆꯠꯂꯦ ꯉꯁꯤ ꯁꯤꯒꯤ ꯋꯥꯔꯤꯅꯦ ꯍꯥꯏꯁꯦ ꯑꯗꯨꯗ ꯍꯥꯏꯔꯛꯄꯅꯦꯗ ꯈꯗꯤ ꯈꯜꯂꯝꯕꯅꯦ ꯇ ꯋꯥꯕꯨꯡꯒꯤꯗ ꯐꯣꯟ ꯇꯧꯒꯦꯅ ꯈꯜꯂꯝꯕꯅꯦ ꯑꯗꯨꯒ ꯑꯩꯁꯦ ꯉꯁꯤ ꯑꯁ ꯄꯣꯊꯥꯔꯒꯦꯗ ꯅꯍꯥꯟꯈꯩꯁꯨ ꯑꯗꯨꯝ ꯋꯥꯔꯝꯃꯤꯅꯅ ꯎꯝ ꯉꯔꯥꯡꯒ ꯑꯗꯨꯝ ꯋꯥꯔꯤ ꯁꯥꯟꯅꯗ꯭ꯔꯦꯀ ꯉꯁꯥꯏ ꯆꯤꯡ ꯀꯥꯕꯗ ꯍꯥꯏꯔꯛꯄꯅꯦꯕ ꯋꯥꯔꯤꯗꯣ ꯁꯤꯃꯥꯏ ꯁꯤꯃꯥꯏ ꯇꯧꯏ ꯂꯥꯏꯀꯣꯟꯁꯦ ꯗꯁꯕꯤꯟ ꯍꯨꯟꯗꯣꯛ ꯐꯝ ꯑꯣꯏꯔꯒ ꯂꯩꯔꯦ ꯃꯅꯤꯡꯒꯤ ꯁꯔꯨꯛꯁꯦ ꯁꯪꯐꯝꯝꯁꯦ ꯑ ꯑꯗꯨꯕꯨꯗꯤ ꯑꯃꯁꯨ ꯑꯃꯁꯨ ꯆꯪꯉꯛꯄꯗꯁꯨ ꯅꯨꯡꯉꯥꯏ ꯍꯔꯥꯎꯕ ꯂꯥꯏꯍꯥꯎꯕ ꯃꯇꯝꯒꯤ ꯗꯁꯕꯤꯟ ꯍꯧꯖꯤꯛ ꯐꯥꯎ ꯂꯩꯔꯤ ꯎꯝ ꯑꯩ ꯍꯣꯔꯦꯟ ꯁꯤꯗ ꯍꯥꯏꯕꯕꯨꯗꯤ ꯌꯥꯗ꯭ꯔꯦ ꯃꯣꯏꯅ ꯔꯦꯀꯣꯔꯠ ꯇꯧꯔꯝꯅꯤꯅ ꯍꯣꯔꯦꯟ ꯂꯣꯏꯔꯑꯀꯥꯟꯗ ꯀꯩꯅꯣꯝ ꯍꯥꯏꯔꯛꯒꯦ ꯑꯣꯀꯦ ꯑꯗꯨ ꯌꯥꯔꯒꯗꯤ ꯇꯧꯔꯁꯦ ꯑꯗꯨ ꯁꯨ ꯅꯨꯡꯗꯤ ꯅꯨꯡꯉꯥꯏꯅꯤ ꯑꯗꯨꯝ ꯊꯨꯅꯁꯨ ꯉꯥꯡꯒꯗꯕ ꯄꯣꯠꯅꯦꯕꯀꯣ ꯑꯩ ꯍꯥꯏꯔꯛꯀꯦ ꯍꯣꯔꯦꯟ ꯂꯣꯏꯔꯒ ꯑꯥ ꯍꯣꯏ ꯅꯪꯅ ꯑꯗꯨꯝ ꯄꯥꯝꯕꯩꯗꯨ ꯁꯤꯜꯂꯛꯑꯣꯒꯗ ꯄꯣ ꯑꯥ ꯑꯩꯗꯣ ꯑꯥ ꯑꯗꯨꯃꯥꯏꯅ ꯇꯧꯁꯤꯦ
ꯍꯣꯏ
ꯑꯦ ꯑꯗꯨꯒ ꯀꯔꯤ ꯀꯩꯅꯣ ꯁꯨꯔꯦ ꯅꯤꯄꯥꯜ ꯁꯨ ꯐꯥꯠꯇꯧꯔꯦ ꯅꯤꯄꯥꯥꯟ ꯁꯨꯒꯦ ꯇꯧꯔꯝꯃꯣ
ꯎꯝ
ꯎꯝ ꯑꯗꯨ ꯅꯤꯗꯥ ꯑꯩꯈꯣꯏꯒꯤꯁꯦꯜꯁꯤ ꯀꯩꯅꯣ ꯇꯧꯋꯦ ꯀꯔꯤ ꯑ ꯉꯁꯥꯏ ꯍꯥꯏꯒꯦ ꯈꯜꯂꯝꯕꯗꯣ ꯀꯥꯎꯔꯦ ꯅꯠꯇꯦ ꯅꯪꯒꯤꯁꯦ ꯅꯪ ꯅꯔꯣꯟ ꯅ ꯀꯅ ꯇꯧꯕꯗꯨꯅꯅꯦ ꯊꯦꯡꯅ ꯉꯥꯡꯗꯕꯒꯤ ꯂꯧꯁꯤꯟꯐꯝ ꯈꯪꯗꯕ ꯑꯣꯏꯔꯝꯕ ꯃꯥꯜꯂꯦꯀꯣ ꯈꯣꯏꯔꯒ ꯑꯝꯇ ꯐꯖꯅ ꯁꯦꯡ ꯁꯦꯡꯅ ꯉꯥꯡꯅꯕꯅ ꯐꯩꯀꯣ ꯅꯪ
ꯀꯩꯅꯣ ꯑꯩ ꯑꯩꯅ ꯉꯥꯡꯉꯤꯁꯦ ꯂꯩꯌꯥ ꯁꯦꯡꯗꯕ ꯍꯥꯏꯗꯤ ꯃꯔꯣꯜ
ꯃꯔꯣꯜ ꯁꯦꯡꯗꯕ ꯅꯠꯇꯦꯅꯦ ꯅꯧꯈꯤꯕꯒꯤ ꯁꯨꯝ ꯂꯩꯗꯅ ꯑꯃ ꯅꯁꯥꯒꯤ ꯗꯥꯏꯔꯦꯛ ꯅꯠꯇꯕꯒꯤ ꯉꯥꯡꯊꯣꯛꯂꯛꯏꯗꯣ ꯁꯦꯡꯗꯕ ꯍꯥꯏꯕꯗꯤ ꯑꯩꯈꯣꯏꯒꯤ ꯃꯤ ꯑꯃꯒ ꯑꯃꯒ ꯈꯣꯟꯊꯣꯛ ꯃꯥꯟꯅꯗꯦꯗꯅꯀꯣ
ꯎꯝ ꯍꯣꯏ ꯑꯗꯨꯕꯨꯗꯤ
ꯂꯧꯁꯤꯟꯕ ꯋꯥꯕ ꯈꯣꯟꯊꯣꯛꯔ ꯑꯣꯏꯕ꯭ꯔꯥ ꯁꯤꯅꯤꯗ ꯑꯩꯅ ꯈꯜꯂꯛꯏꯁꯤꯅ ꯎꯝ ꯑꯩꯁꯨ ꯈꯜꯂꯤ ꯅꯍꯥꯟꯗꯒꯤ ꯑꯩꯅ ꯉꯥꯡꯒꯤꯁꯦ ꯂꯩꯇꫭꯟ ꯁꯦꯡꯗꯕꯩꯔ ꯑꯗꯨꯃꯥꯏꯅ ꯍꯥꯏꯇꯔꯦ ꯍꯣꯏ ꯑꯗꯨꯃꯥꯏꯅ ꯁꯦꯡꯗꯕꯒꯤ ꯂꯧ ꯁꯨꯡꯐꯝ ꯈꯪꯗꯕ ꯑꯣꯏꯕ ꯖꯥꯠꯂ ꯑꯁꯤꯅꯤꯗ
ꯎꯝ
ꯍꯣꯔꯦꯟꯗꯩ ꯅꯪꯒꯤ ꯑꯁꯦꯡꯕ ꯅꯦꯆꯔꯗꯨ ꯑꯁꯦꯡꯕ ꯃꯑꯣꯡꯗꯨ ꯇꯧꯔꯒ ꯉꯥꯡꯎ ꯑꯣ ꯑꯗꯨꯒ ꯌꯦꯡꯁꯤ ꯑꯩ ꯅꯠꯇꯦ ꯑꯩ ꯇꯁꯦꯡꯅꯅꯦ ꯁꯤꯗ ꯁꯦꯝꯖꯤꯟ ꯁꯥꯖꯤꯟꯕ ꯌꯥꯎꯗꯦ ꯍꯥꯏꯕ ꯁꯨꯃꯥꯏꯅ ꯍꯣꯏ ꯉꯥꯡ ꯁꯤ ꯁꯤꯅꯦꯕ ꯉꯥꯡꯉꯁꯦ ꯅꯪꯅꯕꯨꯗꯤ ꯁꯦꯝꯖꯤꯟ ꯁꯥꯖꯤꯟꯗꯦ ꯍꯥꯏꯔꯁꯨ ꯉꯁꯥꯏꯒꯤ ꯁꯦꯡ ꯐꯥꯠꯇꯅ ꯇꯥꯕꯗꯨ ꯃꯤꯅ ꯑꯗꯨꯝ ꯌꯥꯎꯔꯝꯕ ꯌꯥꯏ ꯍꯥꯏꯕ ꯑꯗꯨꯅ ꯅꯪꯒꯤ ꯑꯁꯦꯡꯕ ꯃꯑꯣꯡꯗꯣ ꯑꯩꯈꯣꯏ ꯃꯌꯥꯝ ꯄꯨ ꯉꯥꯛꯂꯒ ꯀꯦꯛ ꯂꯥꯎꯕꯗꯣ ꯑꯗꯨꯃꯥꯏꯅ ꯁꯦꯡꯅ ꯁꯦꯡꯅ ꯉꯥꯏꯔꯒ ꯌꯦꯡꯉꯣ ꯍꯥꯏꯕ ꯈꯪꯗꯦꯗꯃꯥꯡꯗꯣ ꯃꯣꯏꯁ ꯃꯀꯣꯛ ꯉꯥꯎꯗꯣꯏꯅꯦ ꯑꯅꯤꯁꯤꯅ ꯁꯥꯟꯅꯔꯤꯁꯤꯦ ꯀꯩꯅꯣ ꯅꯍꯥꯛ ꯑꯃꯨꯛ ꯅꯪ ꯅꯍꯥ ꯑꯃꯨꯛ ꯈꯣꯏ ꯀꯩꯅꯣ ꯃꯣꯏ ꯃꯔꯣꯟꯁꯤꯕꯨꯅ
ꯎꯝ ꯈꯪꯗꯦ
ꯇꯦ ꯃꯀꯨ ꯃꯌꯥꯝ ꯇꯥꯔꯤꯦ ꯁ꯭ꯋꯥꯏꯗ ꯎꯝ ꯑꯗꯨꯗꯅ ꯀꯅꯥ ꯆꯪꯉꯦꯕꯨ ꯐꯣꯟꯗꯨꯗ ꯀꯃꯥꯏꯅ ꯆꯪꯉꯦ ꯁꯤꯗꯗꯤ ꯆꯄꯣꯠ ꯆꯥꯕ ꯀꯩꯗꯧꯕ ꯑꯗꯒꯤ ꯃꯤ ꯅꯤꯁꯥ ꯄꯨꯁꯥ ꯆꯥꯕ ꯃꯌꯥꯝ ꯂꯩꯔꯤꯁꯦ ꯑꯣ ꯅꯠꯇꯦ ꯑꯩꯗꯤ ꯆꯦꯔꯪ ꯖꯍꯥꯕꯨꯗꯤ ꯁꯥꯟꯅꯗ꯭ꯔꯦꯀꯣ ꯍꯧꯖꯤ ꯑꯣ ꯊꯤꯡꯉꯕ꯭ꯔꯥ ꯑꯗꯨꯝ ꯆꯪꯉꯒ ꯆꯥꯕ ꯈꯣꯠꯄ ꯇꯧꯕ ꯖꯨꯋꯔ ꯁꯥꯟꯅꯕꯒꯤꯗꯤ ꯌꯥꯝ ꯅꯨꯡꯉꯥꯏꯕ ꯄꯣꯠ ꯑꯃ ꯑꯣꯏꯖꯔꯝꯕꯅꯤ ꯑꯁ ꯏꯟꯊꯥꯕ ꯃꯌꯥꯝ ꯎꯕ ꯆꯤꯡꯅꯤꯡꯕꯅ ꯂꯣꯏꯔꯕꯅꯤ ꯑꯣꯍꯣ ꯑꯃꯗꯨꯁꯨ ꯏꯟꯊꯥꯅꯤꯡꯉꯦꯗꯥꯏꯅ ꯏꯟꯊꯥꯅꯤꯡꯉꯦ ꯑꯩꯅ ꯂꯥꯛꯑꯣ ꯅꯨꯡꯗꯥꯡꯗ ꯊꯥꯔꯣꯏ ꯍꯥꯏꯕ ꯏꯟꯊꯥꯅꯤꯡꯉꯦꯅꯕꯨ ꯂꯣꯏꯍꯧꯕꯅꯦ ꯑꯃꯒꯁꯨ ꯅꯕꯥꯅꯤ ꯃꯈꯐꯝ ꯑꯃ ꯍꯥꯏꯅ ꯍꯣꯏ ꯌꯥꯝ ꯂꯥꯛꯄ ꯂꯥꯛꯇꯕ ꯑꯁ ꯑꯣꯏꯅꯒ ꯄꯨꯅꯝꯅꯒ ꯇꯥꯃꯤꯟꯅꯔꯗꯤ ꯂꯣꯏꯔꯦ ꯏꯟꯁꯤꯡ ꯐꯥꯔ ꯎ ꯐꯥꯔ ꯇꯅꯤ ꯑꯁ ꯀꯌꯥꯗꯤ ꯅꯨꯡꯉꯥꯏꯅꯤ ꯏꯁꯩꯃꯨꯛ ꯊꯥꯖꯤꯜꯂꯦꯛꯑ ꯇ꯭ꯧꯔꯤꯁ ꯑꯅꯛꯄꯁꯤꯗ ꯍꯣꯏ ꯑꯗꯨꯗꯤꯅꯦ ꯅꯪ ꯑꯃꯨꯛ ꯊꯝꯃꯒ ꯌꯦꯡꯉꯣ ꯑꯩ ꯃꯨꯛ ꯇꯧꯔꯛꯀꯦ ꯑꯣꯀꯦ ꯁꯤ ꯅꯝꯕꯔꯁꯤꯗꯅꯤꯀꯣ ꯑꯩ ꯊꯝꯃꯒꯦꯀꫭ ꯑꯗꯨꯗꯤ ꯑ ꯑꯩꯅ ꯇꯧꯔꯛꯇꯣꯏꯁꯤ ꯃꯉꯥ ꯃꯉꯥ ꯂꫭꯏꯕ ꯗꯅꯤꯀꯣ